ꯏꯅꯨꯡ ꯅꯣꯡꯉꯥꯜꯂꯛꯂꯕꯁꯤꯗꯕꯨ ꯀꯔꯤꯒꯤꯅꯣ ꯑꯗꯨꯛ ꯌꯥꯝꯅ ꯐꯣꯟ ꯑꯃ ꯄꯥꯏꯈꯠꯄꯗ ꯀꯨꯏꯔꯤꯗꯨꯕꯨ?
ꯀꯩꯅꯣꯗ ꯅꯪꯅꯕ ꯅꯝꯖꯔꯛꯄꯅꯤ ꯕꯥꯕꯨꯒꯤ ꯃꯈꯨꯠꯇꯗꯤ ꯁꯠꯇꯣꯑꯒ ꯑꯩꯅ ꯂꯧꯍꯧꯕꯅꯤ ꯐꯤꯡꯒꯔ ꯄ꯭ꯔꯤꯟꯇ꯫
ꯀꯩꯗꯧꯔꯤꯒꯦ ꯍꯧꯖꯤꯛꯄꯨ?
ꯑꯩꯁꯦ ꯍꯖꯤꯁꯦ ꯃꯤꯔꯦꯝ ꯑꯣꯏꯔ ꯄꯨꯟꯁꯤ ꯂꯦꯜꯂꯤ ꯑꯩꯒꯤ ꯃꯤꯔꯦꯝ ꯃꯔꯨꯞ ꯑꯃꯒ ꯃꯤꯔꯡꯒꯟꯅ ꯂꯩꯃꯤꯟꯅꯔꯤ꯫
ꯐꯖꯗꯦ ꯍꯦ꯫ ꯎꯆꯦꯛ-ꯋꯌꯥꯅ ꯈꯣꯡꯉꯛꯄ ꯇꯤꯟ-ꯀꯥꯡꯥꯅ ꯈꯣꯡꯕ ꯂꯦꯞꯈꯤꯕ ꯑꯃꯥꯡ-ꯑꯉꯥꯡ ꯁꯤꯟꯅꯔꯛꯄ ꯃꯇꯝ ꯑꯁꯤꯗ ꯑꯩꯒꯤ ꯑꯩꯅ ꯍꯥꯏꯗꯨꯏꯁꯦ ꯅꯨꯄꯤꯒꯤ ꯅꯠꯇꯦꯀꯣ
ꯎꯝ꯫
ꯑꯩꯒꯤ ꯊꯝꯃꯣꯏꯁꯦ ꯀꯤꯕ ꯐꯥꯎꯔꯛꯄ ꯍꯥꯏꯇꯥꯔꯦ꯫ ꯄꯦꯅꯥꯒ ꯈꯣꯡꯖꯤꯜꯂꯛꯄꯁꯤꯗꯀꯣ ꯅꯨꯡꯗꯤ ꯅꯨꯡꯁꯤꯌꯦ ꯑꯈꯣꯏ ꯃꯩꯇꯩꯒꯤ ꯀꯜꯆꯔꯖ‌ꯦꯀꯣ
ꯃꯃꯥꯡ
ꯐꯖꯕ ꯋꯥꯅ‌ꯦ ꯌꯀꯥꯏꯔꯣꯟꯖꯤꯡ ꯇꯥꯡ ꯑꯅꯤꯗꯤ ꯌꯀꯥꯏꯔꯣꯟ ꯍꯥꯏꯖ‌ꯦ ꯍꯧꯒꯠꯅꯕ ꯅꯠꯇ꯭ꯔꯥ ꯁꯛ ꯏꯖ‌ꯦ ꯑꯩꯗꯤ ꯑꯁꯤ ꯇꯥ ꯄꯪ ꯇꯨꯝ ꯊꯨꯝꯅꯤꯡꯉ‌ꯦ ꯍꯥꯏꯗꯤ ꯑꯩꯖ‌ꯦ ꯁꯦꯟꯅꯕꯤꯔꯤꯅꯤ ꯈꯜꯂꯦꯕ ꯑꯩꯗꯤ ꯏꯄꯨꯗꯧ ꯏꯕ‌ꯦꯟꯗꯧꯅ
ꯋꯥꯈꯟ ꯗꯥ ꯋꯥꯡꯉꯤ ꯖꯥꯟ
ꯎꯝ ꯏꯁ‌ꯣ ꯑꯩ ꯉꯁꯥꯏ ꯀꯤꯔꯝꯕ ꯂꯣꯏ ꯐꯒꯔ‌ꯦ ꯎꯝ ꯏꯁ‌ꯣꯗꯤ ꯋꯥꯔꯝꯂꯒꯅꯤ ꯎꯝ ꯊꯕꯛ ꯇꯧꯕꯗ ꯑꯍꯤꯡ ꯅꯨꯈ‌ꯦꯜ ꯈꯥꯡ ꯊꯕꯛ ꯇꯧꯖꯔꯤꯕꯅꯤ ꯄꯣꯊꯥꯔ‌ꯣꯁꯦ ꯒꯥꯏ ꯍꯥꯏꯔꯛꯄꯒꯤ ꯃꯑꯣꯡꯗꯅꯦ ꯑꯩ ꯐꯥꯎꯔꯤꯁ
ꯎꯝ
ꯃꯔꯝ ꯃ‌ꯣꯛꯄ ꯅꯍꯥꯅꯤ ꯏꯃꯨꯡꯒꯤꯕꯨ ꯈꯟꯗꯨꯅ ꯅꯁꯥꯒꯤ ꯁꯦꯟꯗꯣꯛ ꯂꯝꯕꯤ ꯊꯨꯗꯨꯅ ꯇꯨꯝꯕ ꯆꯥꯕ ꯈꯪꯗꯕ ꯃꯈꯩ ꯇꯥꯏꯕꯪ ꯁꯤꯟꯊꯥ ꯄꯥꯡꯂꯤꯕ ꯅꯍꯥꯛꯄꯨ ꯍꯨꯟꯇꯣꯛꯂꯤꯕ ꯃꯍꯥꯛꯇꯨꯗꯤ ꯋꯥꯅ ꯂꯦꯟꯕ ꯑꯣꯏꯁꯅꯨ ꯒꯥꯏ ꯑꯝꯇꯪ ꯍꯥꯏꯕꯤꯗꯤ ꯅꯨꯉꯥꯏꯗꯧ
ꯋꯥꯎ
ꯑꯗꯨꯕꯨ ꯑꯗꯨꯕꯨ ꯑꯗꯨꯕꯨ ꯑꯩ ꯍꯥꯏꯖꯒꯦ ꯇꯧꯕꯤꯒꯅ‌ꯣ ꯑꯗꯨꯃꯥꯏꯟ ꯇꯧꯍꯟꯕꯤꯒꯅ‌ꯣ ꯏꯕꯨꯗꯧ ꯏꯕ‌ꯦꯟꯗꯧ ꯀꯩ ꯍꯥꯏꯅꯤ ꯃꯣꯏꯖꯨ ꯃꯣꯏꯒꯤ ꯅꯨꯉꯥꯏꯕ ꯄꯨꯟꯁꯤ ꯊꯤꯖꯒꯤꯕꯅꯤ ꯑꯩꯒꯤ ꯑꯁꯣꯏꯕꯖꯨ ꯂꯩꯕꯒꯤꯅꯤ ꯑꯗꯨꯅ ꯑꯩ ꯅꯨꯄꯥ ꯊꯣꯛꯄ ꯑꯣꯏꯒꯤꯗꯕ ꯑꯗꯨ ꯑꯣꯏꯔꯨꯗꯕꯅ ꯊꯦꯝꯖꯤꯟꯕꯤꯕ ꯍꯩꯇꯅ ꯃꯔꯝ ꯑꯣꯏꯔꯒ ꯃꯤ ꯆꯠꯆꯒꯤꯕꯅꯤ ꯑꯗꯨꯅ ꯃꯣꯏꯒꯤ ꯅꯨꯉꯥꯏꯕ ꯌꯥꯏꯐꯕ ꯄꯤꯒ‌ꯣ ꯑꯅꯥ ꯑꯌꯦꯛ ꯌꯥꯎꯗꯕ ꯄꯨꯟꯁꯤ ꯂꯤꯁꯥꯡꯕ ꯇꯧꯔꯨ ꯇꯧꯔꯨ ꯈꯨꯗꯤꯡꯃꯛꯇ ꯃꯥꯏ ꯄꯥꯛꯄ ꯑꯣꯏꯁꯅꯨ ꯊꯃꯣꯏꯁ
ꯈꯤꯇꯪ ꯆꯪꯖꯜꯂ ꯉꯥꯡꯕꯤ
ꯈꯗꯤ ꯄ‌ꯦꯟꯗ꯭ꯔꯥ ꯇꯥꯔꯕꯣ
ꯎꯝ ꯑꯗꯨꯔ‌ꯣ
ꯂ‌ꯣꯏꯔ‌ꯦ ꯀ꯭ꯂꯥꯁ ꯑꯥꯏꯠꯇ ꯒꯤꯅꯤꯀꯣ ꯀꯦꯃꯤꯁꯇ꯭ꯔꯤ ꯇꯧꯔꯛꯏꯁ ꯈꯜꯂꯣ ꯀꯌꯥꯝ ꯀꯨꯏꯔꯦ ꯆꯍꯤ ꯇꯔꯥ ꯃꯨꯛ ꯐꯖꯜ ꯂꯛꯑꯕꯅꯦ ꯇꯍꯤ ꯎꯝ ꯆꯍꯤ ꯇꯔꯥ ꯐꯖꯜꯂꯛꯑ‌ꯦ
ꯅꯦꯠ ꯅꯔ ꯀꯩꯅ‌ꯣꯕ ꯈꯣꯖ‌ꯦꯟꯖ‌ꯦ ꯇꯥꯕ
ꯌꯔꯕ‌ꯣ ꯐꯣꯟꯖꯨ ꯃꯩ ꯌꯥꯎꯁꯜꯂꯛꯇ꯭ꯔꯦ
ꯎꯝ
ꯆꯥꯔꯖ ꯇꯧꯔ ꯇꯧꯔꯅꯤ ꯑꯗꯨꯕꯨꯗꯤ ꯑꯇꯣꯞꯄꯖꯤꯗꯒꯤ ꯅꯪꯒꯤ ꯑꯗꯨꯝ ꯇꯧꯔ ꯂꯣꯏꯔꯦ ꯑꯗꯣ ꯇꯕꯔꯥ
ꯇꯥꯏ ꯇꯥꯏ
ꯅꯣꯏ ꯌꯄꯥꯏꯔꯣꯟ ꯁꯛꯇ꯭ꯔꯣ
ꯁꯛ ꯏ ꯌꯦ ꯍꯧꯗ‌ꯣꯡꯅꯥ
ꯅꯨꯡꯁꯤꯗ꯭ꯔꯣ
ꯅꯨꯡꯁꯤꯌꯦ
ꯌꯀꯥꯏꯔꯣꯟꯖꯤꯒꯤ ꯃꯔꯛꯇ ꯁꯥꯐꯤ ꯂꯥꯟꯐꯤ ꯁ‌ꯦꯁꯜꯂꯒ ꯁꯒꯣꯟ ꯊꯧꯔꯥ ꯆꯠꯂꯗꯤ ꯅꯨꯉꯥꯏꯅꯤ
ꯑ‌ꯣ ꯅꯣꯏ ꯁꯒꯣꯟ ꯊꯧꯕꯥ ꯌꯥꯝꯅ ꯄꯥꯝꯖꯩ ꯎꯝ ꯑꯗꯨꯒꯅꯤ
ꯈꯨꯠꯇ ꯊꯥꯡ ꯄꯥꯏꯗꯨꯅ ꯇꯨꯡꯗ ꯇꯥ ꯌꯥꯟꯗꯨꯅ ꯂꯦꯡꯕꯥꯜꯗ ꯇꯦꯟ ꯋꯦꯞꯇꯨꯅ ꯁꯒꯣꯜ ꯃꯥꯡꯗ ꯑꯔꯥꯕꯥꯥꯏ ꯍꯥꯞꯇꯨꯅ ꯈꯨꯗꯨꯞ ꯊꯥꯅ ꯊꯧꯗꯨꯅ ꯄꯥꯡꯂꯦꯗꯣ ꯀꯪꯂꯥ ꯃꯥꯏꯀꯩ ꯄꯥꯡ ꯏꯁꯀꯣ ꯑꯦ ꯁꯣꯢꯔꯦ ꯏꯪꯂꯤꯁꯇ ꯉꯥꯡꯒꯗꯕ ꯅꯠꯇꯦꯅꯦ ꯏꯕꯥꯅꯤꯒ ꯄꯥꯔꯒ ꯈꯨꯃꯟ ꯃꯥꯒꯤ ꯅꯪ ꯅꯃꯤꯡꯗꯣ ꯀꯩ ꯀꯧꯒꯦ ꯀꯨꯊꯤꯗ
ꯈꯪꯗꯦꯗ
ꯅꯪ ꯅꯃꯤꯡꯁꯦ ꯑꯩꯅ ꯈꯥꯟꯕꯗ ꯄꯣꯔꯣꯖꯥꯎ ꯀꯧꯔꯝꯗꯧ ꯃꯥꯜꯂꯦ
ꯄꯣꯔꯥꯖꯥꯎ
ꯑꯩ ꯌꯥꯝꯅ ꯑꯩꯈꯣꯏꯒꯤ ꯅꯤꯡꯕ ꯀꯥꯏꯕ ꯃꯤ
ꯑꯦ ꯑꯩꯅ ꯑꯩꯅ ꯗꯣꯔꯦꯟꯗ꯭ꯔꯣꯅꯦꯕ ꯕꯣꯔꯣꯖꯥꯎ ꯑꯃꯗꯤ ꯗꯣꯔꯦꯟꯗ꯭ꯔꯣ ꯌꯀꯥꯏꯔꯣꯟꯒꯤ ꯃꯇꯝꯗ ꯀꯪꯂꯥ ꯃꯩꯒꯩ ꯄꯥꯡꯅ ꯈꯨꯗꯨꯞ ꯊꯥꯗꯨꯅ ꯃꯈꯨꯠꯇ ꯊꯥꯡ ꯃꯅꯥꯒꯥꯜꯗ ꯇꯥ ꯂꯦꯡꯖꯨꯝꯗ ꯇꯦꯟ ꯌꯥꯟꯗꯨꯅ
ꯎꯝ
ꯈꯨꯡꯒꯪ ꯃꯥꯏꯀꯩꯗꯕꯨ ꯇꯥꯝꯅ ꯌꯦꯡꯂꯒ ꯊꯧꯈ꯭ꯔꯦꯗꯣ ꯀꯥꯢꯅꯀꯣ
ꯌꯥ ꯔ
ꯑꯁ ꯄꯥꯝꯃꯤꯉꯣ ꯑꯗꯨꯢ ꯃꯇꯝꯗꯣ ꯑꯗꯨꯨꯃꯥꯏꯅ ꯇꯧꯔ ꯅꯨꯡꯉꯥꯏꯅꯤꯀꯣ ꯊꯕꯛ ꯇꯧꯕꯒꯤ ꯑꯋꯥꯕꯁꯨ ꯂꯩꯇ꯭ꯔꯦ
ꯇ ꯎꯝ
ꯃꯨꯛꯅꯒ ꯇꯧꯗꯅ ꯑꯗꯩ ꯅꯨꯡꯁꯤꯅꯕ ꯅꯨꯄꯤꯒꯁꯦ ꯑꯃꯇꯪ ꯂꯩꯔꯒꯀꯣ ꯀꯦꯃꯤꯁꯇ꯭ꯔꯤꯒ ꯐꯖꯅ ꯃꯤꯠꯀ ꯂꯤꯛꯒꯣꯟꯒ ꯁꯥꯟꯅꯗꯅ
ꯄꯨꯛꯈ꯭ꯔꯤ ꯃꯄꯥꯜꯗꯒ ꯉꯥꯢꯗꯅ
ꯄꯨꯛꯈ꯭ꯔꯤꯄꯥꯟꯗꯒ ꯉꯥꯏꯔꯒ ꯏꯁꯤꯡ ꯁꯣꯛꯄꯒ ꯉꯥꯏꯗꯅ ꯑꯗꯥꯒꯤꯗꯤ ꯋꯥꯍꯩ ꯈꯨꯗꯤꯡꯒꯤ ꯁꯩꯊꯥ ꯁꯩꯊꯥꯗꯅ ꯁꯛꯇꯅ
ꯅꯨꯡꯕꯨ ꯅꯨꯡꯉꯥꯢꯅꯤꯅꯦ ꯢꯁꯤꯡ ꯁꯣꯛꯄ ꯢꯁꯤꯡ ꯁꯣꯛꯄ ꯊꯣꯛꯂꯛꯄ ꯉꯥꯢꯔꯒ ꯑꯣ ꯇꯥꯕ꯭ꯔꯣ
ꯇꯥꯗ꯭ꯔꯗꯤ ꯀꯩꯅꯣ ꯇꯥꯏ ꯇꯥꯏ ꯇꯥꯢ ꯑꯩ ꯈꯣꯟꯖꯤꯟ ꯑꯍꯤꯡ ꯊꯦꯡꯖꯤꯟ ꯂꯛꯄꯩꯅꯦ ꯕꯥꯔ ꯑꯗꯨ ꯑꯗꯨꯝ ꯋꯥꯔꯨꯒꯅꯨ ꯄꯥꯝꯕꯨ ꯄꯥꯝꯖꯤꯟꯂꯛꯑꯦ ꯍꯥꯏꯕꯅꯤꯗ ꯑꯩꯅ ꯍꯥꯏꯗꯤ
ꯅꯣꯡꯉꯥꯜꯂꯛꯄꯩ
ꯌꯥꯀꯥꯏꯔꯣꯁꯜꯂꯛꯄꯗ ꯀꯩꯅꯣꯗꯨꯁꯨ ꯌꯥꯈꯤꯗ꯭ꯔꯦ ꯆꯞꯈ꯭ꯔꯦ ꯈꯥꯅꯎꯁꯨ ꯀꯩꯅꯣꯝ ꯇꯧꯔꯦ ꯑꯗꯣ ꯏꯁꯤꯡ ꯂꯨꯝꯕꯨ ꯂꯨꯝꯕꯨ ꯁꯥꯕ ꯊꯥꯛꯑꯗꯤ ꯀꯩꯝ ꯇꯧꯔꯣꯢꯑꯦ
ꯎꯝ
ꯃꯇꯝ ꯃꯥꯡꯉꯩ ꯁꯤ ꯃꯇꯝꯕꯨ ꯋꯥꯔꯤ ꯁꯥꯔꯒ ꯂꯩꯈ꯭ꯔꯤꯕꯅꯤ ꯄꯩꯁꯥꯁꯨ ꯐꯪꯛꯇꯕ ꯃꯤꯅꯁꯨ ꯃꯨꯟꯈꯤꯕ ꯑꯩꯒꯤꯁꯨ ꯑꯣꯢꯍꯧꯇꯕ
ꯑꯥ ꯈꯣꯟꯖꯦꯟꯗꯨꯁꯨ ꯌꯥꯁꯤꯟꯂꯛꯇ꯭ꯔꯦ ꯅꯦꯠꯁꯤꯁꯨ ꯌꯥꯗꯕ
ꯑꯩ ꯈꯣꯟꯖꯦꯟꯂꯣ
ꯑꯥ
ꯕꯦꯝꯄꯤꯔ ꯃꯥꯂꯛꯄ
ꯍꯧꯖꯤꯛꯐꯥꯎ ꯂꯥꯏꯛ ꯊꯕꯥ ꯃꯤꯡꯌꯥꯎꯔꯤꯌꯦ ꯀꯩꯅꯣꯗ ꯌꯨꯇꯨꯞꯇ
ꯁꯤꯔꯥꯅꯤ ꯃꯣꯏ ꯁꯤꯔꯅꯤ
ꯢꯕꯥꯅꯤꯗꯤ ꯁꯤꯗ꯭ꯔꯤꯗꯅ ꯃꯣꯢꯁꯨ ꯁꯤꯔꯣꯢ ꯕꯤꯌꯨꯗꯤ ꯁꯥꯕꯦꯟꯇꯤ ꯋꯥꯟ ꯂꯩꯌꯦ ꯒ꯭ꯌꯥꯟ ꯃꯦꯟ ꯇꯥꯗꯦꯍꯦ
ꯀꯩꯅꯣꯝꯃ ꯆꯤꯛꯈ꯭ꯔꯦ
ꯑꯗꯨꯁꯨ
ꯀꯩꯅꯣꯝꯃ ꯆꯤꯛꯈ꯭ꯔꯦꯕ
ꯁꯤꯣ
ꯐꯥꯒ꯭ꯔꯦ ꯑꯀꯟꯕꯅ ꯑꯁꯣꯟꯕꯕꯨ ꯌꯩꯕꯤ ꯎꯄꯥꯏ ꯂꯩꯇ ꯆꯤꯟꯅ ꯊꯤꯖ ꯁꯨꯠ ꯁꯨꯠ ꯀꯥꯞꯆ ꯐꯔꯦ
ꯃꯥꯅꯦ ꯈꯨꯠꯁꯥ ꯈꯨꯠꯁꯥ ꯈ ꯈꯨꯠꯅꯥ ꯆꯥꯕꯥ ꯑꯗꯒꯤ ꯑꯇꯣꯞꯄ ꯂꯝꯒꯤ ꯈꯨꯠꯁꯥ ꯈꯨꯠꯁꯥ ꯃꯥꯟꯅꯗꯦꯕ ꯍꯥꯏꯗꯤ ꯈꯨꯠꯅ ꯆꯥꯕ ꯂꯝ ꯑꯇꯣꯞꯄꯗ ꯃꯌꯥꯝ ꯂꯩꯔꯤꯕ ꯑꯩꯈꯣꯏ ꯏꯟꯗꯤꯌꯥ ꯆꯥꯔꯤꯁꯤꯗꯩ ꯍꯦꯟꯅ ꯍꯥꯏꯗꯤ ꯃꯣꯠꯄ ꯍꯥꯏꯇꯥꯔꯦ ꯈꯨꯠꯆꯥꯗꯣ ꯀꯩꯅꯣꯝ ꯇꯧꯕ
ꯂꯩ ꯂꯩ ꯂꯩ ꯃꯌꯥꯝ ꯂꯩ
ꯑꯉꯥꯛꯄꯅꯤ ꯆꯥꯕꯒꯤ ꯇꯧꯅꯤꯡꯉꯤ ꯅꯨꯡꯕꯨ ꯅꯨꯡꯉꯥꯏꯗꯧ ꯍꯥꯏꯗꯤ ꯏꯕꯥꯅꯤꯅꯒ ꯁꯨꯃꯥꯏꯅ ꯇꯧꯔꯗꯤ ꯑꯗꯨꯝ ꯏꯕꯅꯤꯅ ꯍꯥꯏꯇꯥꯔꯦ
ꯇꯧꯑꯣ ꯇꯧꯑꯣ ꯅꯪ ꯑꯩꯉꯣꯟꯗ ꯍꯪꯉꯝꯕꯗꯣ ꯁꯤꯒꯤ ꯁꯕꯥꯡꯁꯤꯕꯨ ꯅꯦꯆꯔꯦꯜ ꯁꯥꯟꯅꯕꯗ ꯉꯝꯃꯣꯏꯗ꯭ꯔꯅ ꯍꯪꯉꯝꯕꯗꯣ
ꯑꯥ
ꯇꯥꯅꯤꯡꯗ꯭ꯔꯣ
ꯑꯗꯨꯅꯤ ꯐꯣꯇꯣ ꯀꯥꯕ ꯈꯨꯗꯤꯡꯒꯤ ꯑꯣꯏꯗꯣꯏꯁꯤ ꯅꯪ ꯄꯪ ꯐꯥꯗ ꯐꯖꯔꯦ ꯂꯤꯠꯂꯤ ꯐꯖꯩ ꯁꯦꯠꯇ꯭ꯔꯦ ꯐꯖꯩ ꯑꯦ ꯁꯣꯔꯤ
ꯑꯦ ꯀꯩꯅꯣ ꯀꯩꯅꯣ ꯌꯥꯎꯈ꯭ꯔꯦ ꯌꯥꯎꯈ꯭ꯔꯦ ꯀꯩꯅꯣ ꯌꯥꯎꯈ꯭ꯔꯦ
ꯑꯗꯨꯗ ꯑꯩꯅ ꯍꯥꯢꯗꯤ ꯑꯇꯥꯡꯕ ꯐꯤꯔꯣꯟ ꯁꯦꯠꯇ꯭ꯔꯒꯁꯨ ꯐꯖꯅꯤ ꯍꯥꯏꯕ ꯈꯨꯗꯩꯗ ꯁꯦꯠꯂꯒꯁꯨ
ꯑꯣ ꯑꯣ ꯑꯗꯨꯃꯥꯢꯅ ꯍꯥꯢꯌꯨꯗꯅ
ꯅꯪꯅ ꯋꯈꯥꯜ ꯐꯃꯥꯜꯈꯤꯕꯁꯤꯅ
ꯐꯤꯚꯝ ꯃꯪꯕ ꯍꯥꯢꯁꯤ ꯌꯦꯡꯂꯤꯉꯩ ꯃꯤꯠ ꯃꯥꯒꯦ ꯈꯟꯗ꯭ꯔꯤꯉꯩ ꯑꯩꯗꯤꯀꯩꯅꯣꯝ ꯇꯧꯔꯦ ꯑꯗꯣ ꯀꯩꯅꯣꯅꯦ ꯄꯨꯡꯗꯤ ꯃꯔꯤ ꯇꯥꯁꯜꯂꯛꯑꯦ ꯍꯥꯏꯕꯨꯗꯤ ꯍꯥꯏꯌꯦꯢꯗꯦ ꯀꯩꯅꯣ ꯇꯧꯕꯅꯦ ꯑꯥ ꯑꯃꯃꯝꯗ ꯅꯪꯗꯧꯕꯗꯤ ꯃꯥꯟꯗꯦꯕ꯭ꯔꯥ
ꯑꯥ
ꯅꯪꯒꯗ꯭ꯔꯣ ꯅꯠꯇ꯭ꯔꯒ ꯃꯊ ꯍꯣꯔꯦꯟ ꯅꯨꯡꯗꯥꯡ ꯇꯧꯔꯖꯤꯔꯣ
ꯍꯥꯏꯕꯖꯤ
ꯍꯣꯔꯦꯟ ꯅꯨꯃꯤꯗꯥꯡ
ꯍꯖ ꯇꯨꯝꯃꯖꯦ ꯍꯥꯢꯔꯣ
ꯇꯨꯝꯗꯒ꯭ꯔꯗꯤ ꯃꯤꯀꯞ ꯊꯣꯛꯂꯑꯔꯣꯏ ꯄꯨꯡ ꯃꯥꯄꯟꯗꯗꯤ ꯃꯤ ꯂꯣꯏ ꯊꯥꯒꯠꯅ ꯂꯩꯔꯝꯃꯅꯤ
ꯆꯨꯝꯃꯤꯅꯦ
ꯀꯩꯅꯣ ꯇꯧꯕꯁꯤꯁꯦ ꯅꯠꯇ꯭ꯔꯅꯤ ꯃꯥꯏꯃꯤꯠ ꯇꯥꯊꯣꯛꯑꯒ ꯕ꯭ꯔꯁ ꯇꯧꯊꯣꯛꯑꯒ ꯎꯝ ꯀꯩꯅꯣꯝꯃ ꯀꯣꯐꯤ ꯑꯃ ꯊꯛꯆꯜꯂꯒ ꯍꯝ ꯎꯝ ꯑꯩꯌꯨ ꯋꯥꯇꯥꯏ ꯇꯧꯌꯥꯅꯤ ꯑꯗꯨꯕꯨꯗꯤ
ꯃꯥꯅꯤ ꯆꯤꯌꯗꯥꯢ ꯎꯝ ꯑꯞꯒ꯭ꯔꯦꯠ ꯄꯤꯔꯀꯣ ꯉꯁꯥꯏꯗꯩ ꯉꯈꯠꯔꯏꯅꯤ ꯉꯥꯔꯥꯡꯗꯩ ꯉꯈꯠꯔꯏꯅꯤ ꯏꯕꯥꯢꯅ ꯄꯤꯔꯦ
ꯄꯨꯡ ꯀꯌꯥꯗꯩ
ꯋꯥꯏ ꯉꯔꯥꯡꯗꯩ ꯉꯥꯈꯠꯂꯛꯏꯅꯤ ꯃꯣꯢꯖꯤ ꯄꯨꯡ ꯀꯌꯥ ꯐꯔꯕꯅꯣ ꯈꯪꯗꯦ ꯋꯥꯏꯑꯦꯕ ꯍꯥꯏꯗꯤ ꯋꯥ ꯉꯥꯡꯕꯒꯤ ꯋꯥꯑꯦꯕ ꯁꯣꯔꯗꯣ ꯆꯠꯂꯤꯕꯅꯤꯅ
ꯄꯨꯡ ꯑꯗꯨ ꯑꯇꯦꯟ ꯆꯨꯝꯅ ꯑꯊꯦꯡꯅ ꯇꯧꯔꯤꯉꯩ ꯐꯅꯤ ꯇꯨꯝꯒꯕ ꯇꯨꯝꯒꯕ ꯃꯇꯝꯗ ꯑꯣꯏꯕꯩꯅꯦ
ꯃꯥꯅꯦ
ꯑꯋꯥ ꯃꯆꯥ ꯂꯦꯝ ꯃꯥꯟꯗꯦ ꯍꯣꯠꯅꯕ ꯀꯜꯂꯤ ꯅꯥꯔ ꯍꯤꯡꯒꯟꯗꯦꯗꯣ
ꯑꯗꯨꯝ ꯇꯧ
ꯊꯝꯃꯒꯦ ꯑꯗꯨꯗꯤ ꯄꯣꯊꯔꯣ
ꯊꯎꯡ ꯊꯣꯡꯒꯦ